ꯍꯂꯣ ꯍꯜꯂꯣ ꯏꯇꯥꯎ ꯇꯥꯕ꯭ꯔꯣ
ꯑꯣ ꯇꯥꯔꯦ ꯇꯥꯔꯦ
ꯑꯣ ꯆꯠ ꯆꯠ ꯑꯣ ꯅꯦꯠꯋꯥꯛꯁꯦ ꯀꯩꯅꯣ ꯇꯧꯗꯕ ꯑꯗꯨ ꯇꯥꯗꯕ ꯃꯥꯜꯂꯣꯏꯕ ꯑꯩꯁꯦ
ꯑꯣ ꯇꯥꯔꯦ ꯇꯥꯔꯦ ꯑꯥ ꯃꯌꯦꯛ ꯁꯦꯡꯅ ꯇꯥꯔꯦ
ꯑꯣ ꯉ ꯑꯁꯤꯁꯦ ꯏꯇꯥꯎꯗ ꯋꯥꯔꯤ ꯑꯃꯒ ꯁꯥꯟꯅꯁꯦꯅ ꯁꯨꯝ ꯀꯣꯜ ꯇꯧꯔꯛꯏꯅꯦ ꯏꯇꯥꯎꯕꯨ ꯅꯨꯡꯉꯥꯏꯔꯤꯕ ꯀꯝꯗꯧꯔꯤꯒꯦ
ꯅꯨꯡꯉꯥꯏꯔꯤꯌꯦ ꯏꯇꯥꯎꯒꯤ ꯅꯨꯡꯉꯥꯏꯔꯤꯕꯣ
ꯅꯨꯡꯉꯥꯏꯔꯤ ꯍꯥꯏꯇꯥꯔꯦ ꯑꯩꯁꯨ ꯌꯥꯝ ꯅꯨꯡꯉꯥꯏꯔꯤ ꯑꯗꯣ ꯏꯇꯥꯎ ꯉꯁꯤꯁꯦ ꯑꯩꯈꯣꯏꯒꯤ ꯀꯨꯝꯍꯩ ꯍꯔꯥꯎꯒꯤ ꯃꯇꯥꯡꯗ ꯋꯥꯔꯤ ꯈꯔ ꯁꯥꯟꯅꯁꯤꯕꯨ ꯏꯇꯥꯎꯕꯨ ꯁꯪꯕ ꯅꯠꯇ꯭ꯔꯣ
ꯑꯩ ꯁꯪꯉꯦ ꯁꯥꯟꯅꯖ ꯌꯥꯏꯌꯦ ꯑꯩꯁꯨ
ꯎꯝ ꯀꯨꯝꯍꯩ ꯍꯔꯥꯎꯁꯦ ꯇꯥꯎ ꯑꯩꯈꯣꯏ ꯍꯧꯖꯤꯛ ꯃꯅꯤꯄꯨꯔꯒꯤ ꯀꯨꯝꯍꯩꯔꯥꯎꯁꯤ ꯃꯇꯥꯡꯁꯤ ꯍꯟꯗꯛꯀꯤ ꯁꯖꯤꯕꯨꯒꯤ ꯆꯩꯔꯥꯎꯕ ꯂꯣꯏꯅꯈ꯭ꯔꯦ ꯑꯗꯨꯒ ꯏꯠ ꯏꯠꯁꯨ ꯂꯣꯏꯅꯈ꯭ꯔꯦ ꯏꯠ ꯑꯃꯗꯤ ꯋꯥꯠꯂꯤ ꯃꯥꯜꯂꯦ ꯑꯗꯣ ꯑꯩꯈꯣꯏꯒꯤ ꯍꯧꯈꯤꯕ ꯌꯥꯎꯁꯪꯒꯗꯨꯕꯨ ꯀꯃꯥꯏ ꯀꯃꯥꯏ ꯂꯦꯟꯈꯤꯒꯦ ꯀꯔꯤ ꯀꯔꯤ ꯋꯥꯔꯤꯒ ꯂꯩꯕ꯭ꯔꯣ ꯈꯔꯗꯤ ꯂꯧꯎꯗꯅ ꯏꯇꯥꯎ ꯋꯥꯔꯤꯒꯗꯣ ꯑꯩꯁꯨ ꯇꯥꯅꯤꯡꯉꯤꯅꯤ
ꯍꯣꯏ ꯏꯇꯥꯎ ꯌꯥꯎꯁꯪꯒꯤꯁꯦ ꯌꯥꯝ ꯅꯨꯡꯉꯥꯏꯈꯤ ꯍꯥꯏꯇꯥꯔꯦꯀꯣ ꯏꯃꯥꯟꯅꯕꯁꯤꯡꯒꯁꯨ ꯊꯥꯕꯜ ꯆꯣꯡꯕꯒ ꯆꯠꯇꯅ ꯂꯩꯀꯥꯏꯒꯤ ꯑꯗꯒꯤ ꯍꯔꯥꯎ ꯀꯨꯝꯍꯩ ꯁꯄꯣꯔꯠꯀ ꯇꯧꯗꯅ ꯌꯥꯝ ꯅꯨꯡꯉꯥꯏꯈꯤ ꯌꯥꯝ ꯅꯨꯡꯉꯥꯏꯕ ꯍꯥꯏꯕꯗꯤ ꯌꯥꯝ ꯅꯨꯡꯉꯥꯏꯕ ꯇꯥꯟꯖꯥꯗꯣ ꯑꯣꯏꯈꯤꯕ ꯍꯥꯏꯇꯥꯔꯦ ꯑꯩꯉꯣꯟꯗꯁꯨ
ꯑꯗ ꯆꯩꯔꯥꯎꯕꯒꯁꯦ ꯑꯗꯨꯝ ꯌꯨꯝꯗ ꯐꯖꯅ ꯂꯥꯎꯈꯤꯕ꯭ꯔꯣ ꯀꯃꯥꯏꯅ ꯇꯧꯒꯦ ꯀꯩꯀꯩ ꯌꯦꯟꯖꯥꯡꯒ ꯇꯧꯈꯤꯒꯦ ꯑꯍꯥꯎꯕ
ꯌꯨꯝꯗ ꯂꯥꯎꯋꯦ ꯃꯊꯦꯜ ꯑꯗꯨꯝ ꯁꯨꯔꯦ ꯃꯊꯦꯜꯁꯦ ꯎꯠꯇꯤ ꯏꯔꯣꯝꯕ ꯑꯗꯒꯤ ꯁꯤꯡꯖꯨ ꯃꯦꯔꯥꯃꯦꯁ ꯇꯧꯔꯕꯅꯤꯅ ꯑꯗꯒꯤ ꯑꯗꯨꯝ ꯃꯊꯦꯜ ꯁꯨꯅ ꯇꯧꯔꯦ ꯑꯗꯒꯤ ꯂꯩꯀꯥꯏ ꯌꯦꯟꯁꯥꯡ ꯊꯟꯅꯗꯅ ꯁꯨꯃꯥꯏꯅ ꯇꯧꯋꯦ
ꯍ ꯑꯩꯈꯣꯏꯒꯤ ꯆꯩꯔꯥꯎꯕꯒꯤ ꯆꯠꯅꯕꯤꯁꯤꯦ ꯌꯥꯝ ꯐꯖꯗ꯭ꯔꯅꯤꯀꯣ ꯑꯩꯈꯣꯏꯒꯤ ꯑꯦꯟꯁꯥꯡꯅ ꯊꯤꯟꯅꯗꯅ ꯆꯩꯔꯥꯎꯕ ꯅꯨꯃꯤꯠꯁꯤꯗ ꯆꯩꯩꯔꯣꯜ ꯂꯩꯀꯥꯏ ꯍꯥꯏꯗꯤ ꯌꯨꯝꯊꯪꯅꯔꯤꯕ ꯃꯌꯥꯝꯁꯤꯒ ꯌꯦꯟꯁꯥꯡꯒꯁꯨ ꯊꯤꯟꯅꯗꯅ ꯑꯩꯈꯣꯏ ꯃꯔꯤꯁꯦ ꯅꯛꯁꯤꯟꯅꯍꯜꯂꯤꯅꯦꯕ ꯃꯤꯁꯤꯡ ꯊꯣꯏꯒꯤ ꯑꯣꯏꯕ ꯃꯔꯤ ꯑꯁꯤ ꯆꯩꯔꯥꯎꯕꯁꯦ ꯑꯩ ꯑꯩꯒꯤ ꯋꯥꯈꯜꯗꯗꯤ ꯌꯥꯝ ꯐꯖꯕ ꯌꯥꯝꯅ ꯀꯩꯅꯣ ꯑꯣꯏꯕ ꯃꯅꯨꯡꯒꯤ ꯀꯩ ꯍꯥꯏꯇꯥꯔꯦ ꯃꯥꯒꯤ ꯃꯥꯅ ꯃꯈꯣꯏꯒꯤ ꯅꯨꯡꯁꯤꯅꯅꯕ ꯃꯤꯑꯣꯏꯕꯁꯤꯡꯒꯤ ꯃꯔꯛꯇ ꯌꯥꯝ ꯅꯨꯡꯁꯤꯅꯕ ꯑꯆꯦꯠꯄ ꯃꯔꯤ ꯊꯝꯅꯕ ꯄꯥꯎꯖꯦꯜ ꯑꯃ ꯄꯤꯔꯤꯑꯅ ꯑꯩꯗꯤ ꯈꯜꯂꯦ ꯏꯇꯥꯎ ꯆꯩꯔꯥꯎꯕꯁꯦ ꯑꯗꯣ ꯏꯇꯥꯎꯒꯤꯗꯤ ꯑꯩꯈꯣꯏꯒꯤ ꯂꯩꯔꯤꯕ ꯀꯨꯝꯍꯩ ꯍꯔꯥꯎ ꯃꯌꯥꯝꯁꯤꯗ ꯏꯇꯥꯎꯒꯤ ꯑꯣꯏꯅꯗꯤ ꯈ꯭ꯋꯥꯏ ꯄꯥꯝꯖꯕꯁꯦ ꯀꯔꯤꯅꯣ ꯑꯣꯏꯒꯦ ꯏꯇꯥꯎ
ꯍꯣꯏ ꯀꯨꯝꯍꯩ ꯍꯔꯥꯎꯁꯦ ꯑꯗꯨꯛꯀꯤ ꯃꯇꯤꯛ ꯌꯥꯝꯈ꯭ꯔꯦ ꯆꯩꯔꯥꯎꯕꯗꯁꯨ ꯏꯇꯥꯎꯅ ꯊꯝꯕꯤ ꯑꯗꯨ ꯆꯩꯔꯥꯎꯕꯁꯨ ꯅꯨꯡꯉꯥꯏ ꯑꯗꯣ ꯑꯩꯒꯤ ꯄꯥꯝꯖꯕ ꯍꯥꯏ ꯇꯥꯔꯒꯗꯤ ꯑꯩꯈꯣꯏꯒꯤ ꯑꯗꯨꯝ ꯌꯥꯎꯁꯪꯒꯤ ꯃꯇꯝꯁꯤꯅꯗꯤ ꯑꯩꯉꯣꯟꯗ ꯍꯦꯟꯅ ꯅꯨꯡꯉꯥꯏꯖꯕ ꯍꯥꯏ ꯇꯥꯔꯦ ꯑꯩꯈꯣꯏꯁ ꯑꯩꯈꯣꯏꯒꯤ ꯄꯥꯈꯪ ꯑꯣꯏꯣꯏꯔꯒ ꯀꯣꯏꯕ ꯂꯒ ꯆꯠꯄ ꯏꯃꯥꯟꯅꯕ ꯄꯨꯟꯕ ꯁꯨꯃꯥꯏꯅ ꯍꯥꯏꯕꯔ ꯇꯦꯕ ꯆꯠꯄ ꯁꯤꯒꯨꯝꯕꯁꯤꯅ ꯍꯦꯟꯅ ꯄꯥꯝꯖꯩ ꯑꯩꯗꯤ
ꯏꯇꯥꯎꯒꯤ ꯋꯥꯔꯤ ꯑꯩ ꯄꯥꯈꯪ ꯑꯣꯏꯕꯅꯤꯅ ꯍꯦꯛꯇ ꯍꯥꯏ ꯍꯥꯏꯇꯥꯥꯏ ꯑꯗꯣ ꯍꯇꯥꯎ ꯌꯥꯎꯁꯪꯒ ꯀꯣꯏꯕ ꯆꯠꯄ ꯀꯃꯥꯏꯅ ꯇꯧꯕꯒꯦ ꯄꯩꯁꯥꯒ ꯍꯪꯈꯤꯕ꯭ꯔꯣ ꯂꯩꯁꯥꯕꯤꯒꯤꯩꯅ ꯊꯧꯔꯤꯒ ꯊꯛꯄꯗ ꯈꯨꯗꯥꯡꯒ ꯄꯥꯏꯔꯒ ꯌꯥꯜꯂꯛꯄ ꯒꯥꯔꯤ ꯁꯨꯕ ꯃꯨꯟꯈꯒ ꯇꯧꯕ꯭ꯔꯕ
ꯑꯗꯨꯗꯣ ꯑꯩꯒꯤ ꯌꯥꯝ ꯊꯦꯡꯅꯈꯤ ꯍꯥꯏ ꯇꯥꯔꯦ ꯑꯩꯈꯣꯏ ꯅꯨꯡꯉꯥꯏ ꯅꯨꯡꯉꯥꯏꯕ ꯃꯇꯥꯡꯅꯦ ꯑꯗꯣ ꯍꯥꯏꯗꯤ ꯁꯥꯎꯅꯤꯡꯕ ꯈꯣꯠꯄꯅꯤꯡꯕ ꯑꯇ ꯐꯥꯎꯗꯦꯕ ꯑꯗꯨꯃꯥꯏꯅ ꯊꯠꯂꯝꯕꯒꯁꯦ ꯅꯨꯡꯉꯥꯏꯖꯕꯗꯣ ꯒꯥꯔꯤꯁꯨꯣꯒ ꯃꯨꯜꯂꯒ ꯄꯩꯁꯥꯁꯦ ꯑꯩꯈꯣꯏꯁꯨ ꯃꯣꯏꯅ ꯊꯠꯂꯛꯑꯅꯤ ꯈꯪꯕꯒꯤ ꯄꯩꯁꯥꯒꯁꯤꯦ ꯄꯤꯗꯕꯤꯗ ꯑꯗꯨꯃꯥꯏꯅ ꯉꯥꯏꯔꯒ ꯃꯗꯨꯒꯤ ꯑꯍꯥꯎꯕ ꯑꯃꯁꯨ ꯑꯩꯉꯣꯟꯗ ꯐꯥꯎꯋꯦ ꯑꯗꯨꯃꯥꯏꯅ ꯅꯨꯡꯉꯥꯏꯕ
ꯂꯩꯁꯥꯕꯤꯅ ꯂꯩꯁꯥꯕꯤꯅ ꯄꯥꯏꯔꯛꯄ ꯈꯨꯗꯥꯡ ꯂꯩꯁꯥꯕꯤꯅ ꯃꯨꯟꯕ ꯁꯣꯕꯨ ꯅꯠꯇ꯭ꯔꯅꯦ ꯄꯥꯈꯪꯒꯤ ꯊꯝꯃꯣꯏꯗꯕꯨ ꯀꯩꯗꯧꯕꯩ ꯁꯥꯎꯅꯤꯡꯗꯣꯏꯅꯣ ꯆꯨꯝꯗ ꯇꯥꯎꯅ ꯍꯥꯏꯁꯦ ꯈꯪꯗ꯭ꯔꯗ ꯑꯩꯗꯤ ꯍꯟꯗꯛ ꯌꯥꯎꯁꯪꯗꯣ ꯀꯩꯅꯣ ꯇꯧꯍꯧꯗꯦ ꯏꯇꯧ ꯊꯕꯛ ꯈꯔꯗꯅ ꯌꯥꯎꯁꯪꯗꯣ ꯌꯥꯎꯍꯧꯗ꯭ꯔꯦ ꯃꯊꯪꯗꯗꯤ ꯁꯣꯏꯗꯅ ꯌꯥꯎꯔꯒꯦꯅ ꯈꯜꯂꯤ ꯏꯇꯥꯎ ꯑꯣꯏꯔꯒꯁꯨ ꯄꯨꯟꯅ ꯌꯥꯎꯃꯤꯟꯅꯒꯦꯅ ꯈꯜꯂꯤ ꯑꯩꯗꯤ ꯃꯊꯪ ꯌꯥꯎꯁꯪꯗ ꯃꯊꯪꯗꯤ ꯐꯖꯅ ꯀꯣꯏꯊꯔꯁ ꯏꯇꯥꯎ
ꯍꯣꯏ ꯀꯣꯏꯊꯔꯁꯦ ꯃꯊꯪꯗꯤ ꯑꯩꯈꯣꯏ ꯁꯨꯅ ꯇꯧꯔꯒ ꯃꯣꯏꯔꯥꯡ ꯂꯣꯝꯗꯁꯨ ꯆꯠꯂꯒꯀꯣ ꯃꯐꯝ ꯂꯣꯛꯇꯥꯛ ꯃꯌꯥꯗꯒ ꯕꯦ ꯑꯕꯦꯔ ꯇꯩꯅꯕ ꯏꯁꯤꯡ ꯀꯥꯞꯅꯕꯤ ꯇꯧꯕ ꯑꯗꯨꯒꯨꯝꯕ ꯅꯨꯡꯉꯥꯏꯕ ꯃꯊꯦꯜ ꯃꯈꯜ ꯃꯊꯦꯜ ꯀꯌꯥꯗꯣ ꯄꯨꯂꯞ ꯌꯥꯎꯃꯤꯟꯅꯖꯩ
ꯌꯥꯎꯃꯤꯟꯅꯁꯤ ꯇꯥꯎ ꯑꯩꯅꯦ ꯁꯪꯁ ꯌꯥꯎꯗꯕ ꯌꯥꯎꯍꯧꯗꯕꯁꯨ ꯌꯥꯝ ꯆꯥꯛꯄ ꯍꯥꯏꯇꯥꯔꯦ ꯍꯟꯗꯛꯁ ꯍꯣꯏ ꯆꯩꯔꯥꯎꯕꯕꯨꯗꯤ ꯌꯥꯎꯋꯤ ꯆꯩꯔꯥꯎꯕꯁꯨ ꯑꯗꯨꯝ ꯅꯨꯡꯉꯥꯏꯈꯤ ꯍꯟꯁꯥꯡꯅ ꯌꯥꯝ ꯍꯥꯎꯈꯤ ꯍꯥꯏꯇꯥꯔꯦ ꯑꯗꯣ ꯍꯣꯏ ꯍꯧꯖꯤꯛ ꯁꯨꯝ ꯌꯦꯡꯉꯛꯄꯗꯩꯇꯥꯎ ꯑꯩ ꯀꯨꯝꯍꯩꯁꯦ ꯑꯩꯈꯣꯏꯒꯤ ꯆꯍꯤ ꯍꯧꯔꯛꯄꯒꯤꯁꯤꯗ ꯆꯩꯔꯥꯎꯕ ꯂꯣꯏꯁꯤꯜꯂꯛꯑꯦ ꯌꯥꯎꯁꯪ ꯑꯩꯈꯣꯏ ꯃꯩꯇꯩ ꯆꯍꯤ ꯍꯧꯔꯛꯄ ꯍꯥꯏꯗꯤ ꯑꯩꯈꯣꯏꯒꯤ ꯏꯪꯂꯤꯁꯀꯤ ꯀꯩꯅꯣꯗꯩ ꯖꯅꯋꯥꯔꯤꯗꯩ ꯍꯧꯇꯥꯥꯔꯗꯤ ꯑꯩꯈꯣꯏ ꯃꯌꯥꯝ ꯆꯠꯈ꯭ꯔꯦ ꯑꯩꯈꯣꯏꯒꯤ ꯌꯥꯎꯁꯪ ꯆꯠꯈ꯭ꯔꯦ ꯃꯩꯇꯩꯒꯤ ꯑꯣꯏꯕꯗꯗꯤ ꯑꯗꯨꯒ ꯆꯩꯔꯥꯎꯕ ꯆꯠꯇ꯭ꯔꯦ ꯑꯗꯨꯒ ꯑꯗꯨꯒ ꯀꯩꯀꯩ ꯆꯠꯈ꯭ꯔꯦ ꯏꯇꯥꯎꯅ ꯈꯪꯕꯗꯗꯤ ꯑꯇꯩ ꯂꯩꯔꯤꯕ꯭ꯔꯥ ꯑꯩꯒꯤ ꯀꯣꯛꯇꯗꯤ ꯑꯅꯤꯗꯨꯗꯒꯤꯩ ꯍꯦꯟ ꯊꯣꯛꯂꯛꯇ꯭ꯔꯦ
ꯑꯣ ꯑꯗꯨꯗꯒꯤ ꯍꯔꯥꯎ ꯀꯨꯝꯍꯩꯁꯤꯦ ꯆꯩꯔꯥꯎꯕ ꯂꯣꯏꯔꯕ ꯃꯇꯨꯡꯗ ꯍꯣꯏ ꯑꯩꯈꯣꯏꯒꯤ ꯃꯨꯁꯂꯤꯝ ꯏꯆꯤꯟ ꯏꯅꯥꯎꯁꯤꯡꯒꯤꯁꯨ ꯏꯠ ꯂꯩꯈ꯭ꯔꯦ ꯑꯗꯨꯏ ꯃꯇꯨꯡ ꯇꯥꯔꯛꯄꯗ ꯗꯨꯔꯒꯥ ꯄꯨꯖꯥ ꯂꯩꯔꯤ ꯁꯤꯒꯤ ꯃꯃꯥꯡꯗ ꯀꯥꯡ ꯆꯤꯡꯕꯁꯨ ꯂꯩꯔꯤ ꯑꯗꯒꯤ ꯅꯤꯡꯉꯣꯟ ꯆꯥꯛ ꯃꯌꯥꯝ ꯃꯈꯜ ꯁꯨꯃꯥꯏꯅ ꯃꯌꯥꯝ ꯂꯩꯔꯤ
ꯍꯣꯏ ꯍꯣꯏ ꯗꯤꯋꯥꯂꯤꯅꯆꯤꯡꯕꯀꯣ ꯎꯝ ꯍꯧ ꯁꯨꯝ ꯁꯨꯝ ꯑꯁ ꯑꯩꯁꯨ ꯇꯧ ꯗꯤꯋꯥꯂꯤꯁꯦ ꯌꯥꯝ ꯄꯥꯝꯃꯤꯅꯤ ꯇꯧ ꯇꯧꯗꯤ ꯄꯥꯝꯗꯕ꯭ꯔꯥ ꯑꯩꯗꯤ ꯑꯁ ꯂꯒꯥꯎ ꯐꯥꯎꯕꯁꯤꯗ ꯄꯨꯔꯥ ꯑꯦꯗꯤꯛꯅꯤꯛ ꯑꯣꯏꯔꯤꯗꯤ ꯇꯧ ꯄꯩꯁꯥꯒꯗꯤ ꯃꯥꯡꯍꯟꯕꯗ ꯃꯥꯡꯍꯟꯕꯗ ꯇꯗꯤ ꯃꯥꯡꯗꯕ꯭ꯔꯥ
ꯑ ꯃꯥꯡꯉꯤꯕꯅꯤ ꯀꯥꯏꯗꯒꯤ ꯍꯥꯏꯗꯤ ꯃꯍꯥꯎꯗꯣ ꯄꯩꯁꯥꯁꯦ ꯃꯥꯡꯅꯤ ꯈꯪ ꯈꯪ ꯆꯠꯂꯤꯕꯅꯦ ꯑꯗꯣ ꯊꯥꯅꯤꯡꯕꯒꯤ ꯃꯌꯥꯏꯗꯣ ꯊꯥꯕ ꯍꯧꯈꯤ ꯇꯥꯔꯗꯤ ꯊꯣꯛꯅꯤꯡꯗꯕꯤ ꯇꯠꯇ꯭ꯔꯤꯕ ꯐꯥꯎꯕ ꯑꯗꯨꯩ ꯃꯤꯉꯣꯟꯗ ꯄꯨꯕ ꯌꯥꯎꯔꯤꯕꯅꯤ ꯑꯗꯨꯒꯤ ꯀꯣꯏꯂꯥꯎ ꯂꯥꯎꯔꯒ ꯍꯦꯛꯇ ꯑꯩꯒꯤꯗꯤ ꯑꯗꯨꯅꯤ ꯃꯨꯟꯗꯥ ꯑꯅꯤ ꯐꯤꯔꯥꯅꯤꯒ ꯇꯧꯗꯔꯒ ꯊꯥꯔꯒ ꯀꯣꯏꯗꯧ ꯂꯧꯥꯎꯃꯤꯟꯅꯕ ꯑꯗꯨꯒꯤꯁꯨ ꯅꯨꯡꯉꯥꯏꯕ ꯃꯍꯥꯎ ꯑꯃꯅꯤ
ꯃꯥꯅꯦ ꯃꯥꯅꯦ ꯏꯇꯥꯎ ꯑꯗꯨꯅꯤ ꯀꯅꯥꯒꯨꯝꯕ ꯈꯔꯗꯤ ꯌꯨꯝꯗ ꯄꯩꯁꯥ ꯌꯥꯝ ꯃꯥꯡꯍꯟꯕꯒꯤ ꯆꯪꯍꯟꯗꯕ ꯀꯣꯡꯒꯥꯏ ꯑꯃꯁꯨ ꯌꯥꯎꯔꯤꯅꯦ ꯅꯨꯄꯤꯅ ꯆꯪꯍꯟꯗꯕ ꯅꯠꯇ꯭ꯔꯅꯦ ꯏꯇꯥꯎ
ꯌꯥꯎꯔꯤꯅꯦ ꯑꯗꯒꯤ ꯒꯥꯔꯤꯒꯤ ꯊꯥꯗꯣꯛꯇꯅ ꯍꯤꯡꯒꯣꯝ ꯄꯇꯥꯒ ꯊꯝꯗꯣꯛꯇꯨꯅ ꯑꯁꯤ ꯌꯥꯝ ꯆꯥꯎ ꯆꯥꯎꯅ ꯇꯧꯕꯁꯨ ꯌꯥꯎꯔꯤ ꯃꯁꯤ ꯑꯁꯤ ꯑꯃꯔꯣꯝꯗꯗꯤ ꯅꯨꯡꯉꯥꯏ ꯍꯥꯏꯇꯥꯥꯔꯒꯁꯨ ꯑꯁꯤ ꯀꯅꯥꯒꯨꯝꯕ ꯈꯔꯗꯗꯤ ꯁꯤ ꯑꯋꯥꯕ ꯆꯩꯊꯦꯡ ꯐꯪꯕꯁꯨ ꯌꯥꯎꯔꯤꯅꯤ
ꯃꯥꯅꯦ ꯃꯥꯅ ꯆꯨꯝꯃꯦ ꯏꯇꯥꯎ ꯑꯩꯅ ꯃꯃꯥꯡꯒꯤ ꯍꯧꯈꯤꯕ ꯗꯤꯋꯥꯂꯤꯗꯨꯗꯨꯗ ꯂꯒꯥꯎ ꯍꯧꯔꯝꯖꯥ ꯑꯍꯟ ꯑꯃꯈꯛ ꯊꯦꯡꯅꯈꯤ ꯑꯗꯣ ꯃꯗꯨꯒꯤ ꯑꯍꯟꯗꯨ ꯍꯦꯛꯇ ꯈꯨꯗꯛꯇꯨꯗ ꯃꯥꯒꯤ ꯒꯥꯔꯤꯒꯗꯤ ꯍꯦꯛꯇ ꯟꯐꯧ ꯐꯝꯗꯣꯏ ꯏꯇꯥꯎꯅ ꯍꯧꯖꯤꯛ ꯍꯥꯏꯕ ꯒꯥꯔꯤ ꯆ ꯑ ꯅꯨ ꯏꯠꯃꯥꯡꯁꯤꯦꯗ ꯑꯗꯨꯗ ꯑꯩꯅ ꯁꯤ ꯅꯨꯄꯥꯁꯦ ꯄꯩꯁꯥ ꯄꯥꯏꯖꯥꯜꯂ ꯀꯥꯏꯅ ꯈꯜꯂꯦ ꯄꯥꯏ ꯑꯗꯨ ꯃꯥ ꯊꯕꯛ ꯇꯧꯦꯅꯗꯤ ꯍꯥꯏ ꯃꯣꯏꯒꯤ ꯑꯗꯨꯗꯥꯋꯥꯏꯗ ꯂꯩꯔꯝꯕ ꯂꯩꯀꯥꯏꯒꯤ ꯑꯗꯨꯃꯛꯇꯤ ꯀꯩꯅꯣ ꯐꯠꯇꯦꯕ ꯏꯇꯥꯎꯅꯁꯨ ꯍꯥꯏꯗꯣ ꯍꯧꯖꯤꯛꯀꯤ ꯑꯩꯁꯨ ꯑꯗꯨꯃꯥꯏꯅ ꯄꯣꯠ ꯆꯩꯥ ꯃꯥꯡ ꯃꯥꯟꯆꯥꯡ ꯊꯥꯗꯣꯛꯄ ꯃꯗꯨꯃꯗꯤ ꯇꯁꯦꯡꯅ ꯀꯨꯝꯃꯩ ꯍꯔꯥꯎꯒꯤ ꯅꯨꯡꯉꯥꯏꯕꯗꯨꯗꯒꯤ ꯅꯨꯡꯉꯥꯏꯕꯗꯣ ꯂꯧꯗꯕꯤꯗ ꯅꯨꯡꯉꯥꯏꯕꯗꯨꯗꯒꯤꯩ ꯍꯦꯟꯗꯣꯛꯇꯅ ꯑꯃꯥꯡꯕ ꯑꯃ ꯂꯥꯛꯄꯁꯦ ꯁꯤꯃꯁꯨ ꯑꯩꯈꯣꯏꯒꯤ ꯀꯩ ꯍꯥꯏꯇꯥꯔꯦ ꯑꯩꯈꯣꯏꯒꯤ ꯉꯁꯤꯒꯤ ꯈꯨꯟꯅꯥꯏꯁꯤꯗ ꯉꯁꯤꯒꯤ ꯁꯃꯥꯖꯁꯤꯗ ꯃꯗꯨꯃꯗꯤ ꯌꯥꯔꯤꯈꯩ ꯍꯧꯒꯠꯂꯛꯂꯤꯕ ꯅꯍꯥꯔꯣꯜꯁꯤꯡꯗ ꯃꯃꯤ ꯇꯥꯍꯟꯗꯅꯕ ꯃꯁꯤꯒꯤ ꯂꯝꯗꯥꯝ ꯅꯕ ꯁꯤꯃꯗꯤ ꯊꯥꯗꯣꯛꯍꯟꯕ ꯐꯩꯌꯦꯅ ꯈꯜꯂꯤ ꯏꯇꯥꯎꯗꯤ ꯏꯇꯥꯎꯒꯤ ꯃꯣꯠꯇꯨꯗꯤ ꯀꯩ ꯀꯔꯤ ꯂꯩ ꯃꯏ ꯃꯇꯥꯡꯗ
ꯑꯩꯁꯨ ꯈꯜꯂꯤꯕꯅꯦ ꯑꯩꯗꯤ ꯍꯔꯥꯎ ꯀꯨꯝꯍꯩꯅꯤ ꯅꯨꯡꯉꯥꯏꯊꯣꯛꯏ ꯌꯥꯏꯀꯣ ꯑꯗꯨꯒ ꯑꯗꯨꯒ ꯍꯦꯟꯖꯟꯅ ꯇꯨꯡꯒꯤ ꯃꯤꯔꯣꯜꯁꯤꯡꯗ ꯇꯝꯍꯧꯒꯗꯕ ꯃꯥꯡꯒꯗꯕ ꯇꯨꯡ ꯂꯝꯆꯠꯀꯤꯁꯨ ꯈꯔ ꯌꯦꯡꯗꯕ ꯌꯥꯗꯦ ꯑꯩꯈꯣꯏꯅ ꯍꯧꯖꯤꯛ ꯅꯨꯡꯉꯥꯏꯊꯣꯛꯅꯤ ꯍꯔꯥꯎ ꯀꯨꯝꯍꯩ ꯌꯥꯎꯔꯤꯅꯤ ꯍꯥꯏꯕꯁꯦ ꯑꯍꯟꯒꯤ ꯃꯇꯧ ꯑꯉꯥꯡꯅ ꯇꯝꯃꯤꯕ ꯑꯣꯏꯕꯅꯤꯅ ꯐꯠꯇꯕꯁꯤꯡꯗꯤ ꯇꯝꯕꯤꯗꯅꯕ ꯑꯩꯈꯣꯏꯒꯤ ꯖꯨꯋꯥꯔꯒꯨꯝꯕꯒꯤ ꯀꯃꯥꯏꯅ ꯋꯥꯈꯜꯗ ꯆꯠꯈ꯭ꯔꯦ ꯑꯗꯨꯅ ꯑꯋꯥ ꯅꯨꯡꯉꯥꯏ ꯑꯗꯨꯃꯥꯏꯅ ꯑꯋꯥꯕ ꯀꯌꯥꯝ ꯊꯦꯡꯅꯩ ꯏꯃꯨꯡ ꯃꯅꯨꯡ ꯈꯟꯅꯕ ꯆꯥꯛꯀ ꯀꯥꯡꯈꯣꯡ ꯆꯥꯏꯅꯕ ꯑꯗꯨꯅ ꯑꯩꯈꯣꯏ ꯍꯔꯥꯎ ꯀꯨꯝꯍꯩꯗ ꯀꯥ ꯍꯦꯟꯅ ꯂꯨꯞꯁꯟꯗꯨꯅ ꯃꯇꯝ ꯃꯥꯡꯍꯟꯕ ꯑꯗꯩ ꯁꯦꯟ ꯃꯥꯡꯍꯟꯕ ꯏꯃꯨꯡ ꯃꯅꯨꯡ ꯀꯥꯏꯅꯍꯟꯕ ꯁꯤꯃꯗꯤ ꯇꯧꯗꯅꯕꯁꯨ ꯑꯩꯒꯤ ꯃꯣꯠꯇꯖꯨ ꯂꯩ
ꯁꯨꯝꯃꯤ ꯁꯨꯝꯕ ꯑꯩꯈꯣꯏꯁꯦ ꯅꯨꯡꯉꯥꯏꯊꯣꯛꯀꯗꯕꯅꯤ ꯆꯍꯤ ꯃꯅꯨꯡꯗ ꯑꯃꯨꯛꯇꯪ ꯂꯥꯛꯄꯅꯤ ꯑꯗꯨꯕꯨ ꯃꯗꯨꯃ ꯑꯃꯥꯡꯕꯗꯤ ꯑꯣꯏꯍꯟꯗꯕ ꯍꯥꯏꯇꯥꯔꯦ ꯑꯩꯈꯣꯏ ꯉꯥꯏꯍꯥꯛ ꯅꯨꯡꯉꯥꯏꯕꯒꯤ ꯄꯩꯁꯥ ꯅꯨꯡꯉꯥꯏꯕꯩꯁꯤꯗꯕꯨ ꯄꯩꯁꯥꯁꯤ ꯈꯤꯇꯪ ꯊꯤꯡꯕ ꯆꯨꯝꯃꯤ ꯑꯗꯨꯗ ꯀꯨꯝꯍꯩ ꯍꯔꯥꯎ ꯂꯥꯛꯄꯒꯤ ꯄꯩꯁꯥ ꯕ ꯃꯍ ꯑꯗꯨꯗ ꯍꯦꯟꯅ ꯃꯥꯡꯍꯟꯕ ꯊꯣꯏꯗꯣꯛꯅ ꯗꯔꯀꯥꯔ ꯂꯩꯇꯕ ꯄꯣꯠꯇꯨꯗ ꯍꯦꯟꯅ ꯃꯥꯡꯍꯟꯕ ꯗꯤꯋꯥꯂꯤ ꯍꯥꯏꯔꯕꯁꯤ ꯌꯥꯝ ꯅꯨꯡꯉꯥꯏꯕ ꯑꯩꯈꯣꯏꯒꯤ ꯃꯩ ꯀꯨꯝꯍꯩꯅꯦ ꯑꯗꯨꯒ ꯁꯤꯒꯤꯁꯤꯗ ꯅꯥꯃꯤꯟꯅꯔꯤꯕ ꯏꯆꯤꯟꯜ ꯏꯅꯥꯎ ꯃꯌꯥꯝꯅ ꯅꯨꯡꯉꯥꯏꯅ ꯄꯥꯡꯊꯣꯛꯄꯒꯤ ꯂꯒꯥꯎꯁꯤ ꯂꯒꯥꯎꯁꯤ ꯄꯩꯁꯥꯁꯤ ꯏꯇꯥꯎ ꯍꯣꯏꯅꯦ ꯃꯣꯏꯁꯨ ꯉꯝꯗꯕꯖꯥꯠꯅꯤꯅꯦ ꯏꯇꯥꯎ ꯑꯩꯈꯣꯏꯒꯤ ꯄꯩꯁꯥꯁꯤ ꯑꯗꯨꯝ ꯊꯥꯅꯤꯡꯕꯖꯥꯠꯅꯤ ꯐꯥꯎꯔꯛꯈꯤꯅꯤ ꯍꯥꯏꯕꯒꯤ ꯋꯥꯈꯜꯗ ꯊꯥꯕꯗꯤ ꯑꯣꯏꯗꯣꯏꯅꯦꯕ ꯅꯠꯇ꯭ꯔꯅꯤ ꯇꯥꯎ
ꯃꯅꯩꯁꯤ ꯑꯃꯔꯣꯝꯗ ꯄꯩꯁꯥ ꯈꯛꯇꯒꯤꯁꯨ ꯅꯠꯇ ꯄꯩꯁꯥꯗꯣ ꯃꯗꯨꯅ ꯃꯗꯨ ꯑꯩꯈꯣꯏꯅ ꯊꯥꯔꯤꯕ ꯆꯥꯝꯃꯉꯥ ꯃꯈꯥꯏ ꯂꯤꯁꯤꯡ ꯑꯃꯥꯏ ꯂꯤꯁꯤꯡ ꯇꯔꯥꯃꯊꯥꯏ ꯁꯤꯁꯤꯅ ꯌꯨꯝ ꯑꯃ ꯁꯥꯒꯦ ꯑꯗꯗꯒꯤ ꯃꯔꯨꯞ ꯑꯆꯧꯕ ꯑꯃ ꯐꯥꯎꯏ ꯃꯑꯣꯡꯗ ꯑꯩꯈꯣꯏ ꯑꯩꯈꯣꯏꯒꯤ ꯇꯨꯡꯒꯤ ꯄ꯭ꯂꯥꯟ ꯑꯃ ꯁꯤꯟꯒꯦꯅ ꯁꯨꯃꯥꯏꯅ ꯈꯟꯕꯗꯤ ꯅꯦ ꯅꯠꯇꯦꯕ ꯑꯗꯨꯕꯨ ꯃꯁꯤꯁꯦ ꯑꯩꯈꯣꯏꯒꯤ ꯑꯐꯥꯎ ꯁꯥꯟꯅꯔꯛꯄ ꯑꯗꯒꯤ ꯍꯤꯗꯥꯛ ꯍꯥꯛꯆꯤꯜꯂꯒ ꯅꯨꯡꯉꯥꯏꯅꯔꯛꯄ ꯑꯗꯒꯤ ꯏꯔꯥ ꯅꯨꯄꯥꯅꯕꯨꯒꯥꯏꯕ ꯋꯥꯍꯩ ꯋꯥꯇꯥ ꯁꯨꯃꯥꯏꯅ ꯇꯧꯔꯒ ꯃꯣꯏꯒꯤ ꯏꯅꯣꯠ ꯍꯥꯞꯄꯜꯂꯒ ꯍꯦꯟꯅꯃꯥꯏꯅ ꯁꯥꯟꯅꯕꯁꯨ ꯌꯥꯎꯋꯦ ꯑꯗꯨꯒ ꯑꯩꯈꯣꯏ ꯄꯩꯁꯥ ꯐꯥꯎꯔꯛꯈꯤꯅꯤ ꯐꯥꯎꯔꯛꯈꯤꯅꯤ ꯐꯥꯎꯔꯛꯈꯤꯅꯤ ꯈꯜꯂꯒ ꯑꯗꯨꯝ ꯊꯥꯕ ꯑꯗꯨꯒ ꯑꯗꯨꯝ ꯃꯥꯡꯕ ꯁꯤꯒꯨꯝꯕ ꯊꯧꯗꯣꯛꯁꯨ ꯊꯣꯛꯇꯕ ꯅꯠ
ꯃꯥ ꯃꯤꯑꯣꯏꯕꯅ ꯑꯩꯈꯣꯏ ꯃꯤꯑꯣꯏꯕꯒꯤ ꯋꯥꯈꯜꯁꯤꯀꯣ ꯑꯩꯈꯣꯏ ꯉꯁꯥꯏꯒꯤ ꯆꯥꯥꯁꯜꯂꯨꯕ ꯅꯤꯁꯥꯗꯨ ꯃꯌꯥꯏꯗ ꯍꯦꯛꯇ ꯁꯤꯕ ꯅꯥꯕ ꯐꯪꯗꯕꯤꯗ ꯍꯌꯦꯡ ꯍꯟꯗꯕꯤꯗ ꯍꯥꯏꯗꯤ ꯉꯥꯏꯍꯥꯛꯇꯪ ꯂꯈꯠꯂ ꯂꯔꯒ ꯊꯥꯗꯣꯛꯄ ꯁꯤꯃꯗꯤ ꯌꯥꯝ ꯐꯠꯇ꯭ꯔꯦ ꯑꯩꯈꯣꯏꯒꯤ ꯐꯅꯉꯥꯛꯁꯤꯗ ꯀꯨꯝꯍꯩ ꯍꯔꯥꯎ ꯃꯥꯡꯁꯤꯗ ꯆꯠꯂꯤꯕ ꯃꯣꯏꯒꯤ ꯂꯝꯕꯤꯗ ꯀꯨꯝꯍꯩ ꯍꯔꯥꯎꯁꯦ ꯐꯠꯇꯦ ꯍꯥꯏꯕ ꯑꯩꯈꯣꯏ ꯃꯤꯑꯣꯏꯕꯒꯤ ꯋꯥꯈꯜꯁ ꯁꯤꯃꯗꯤ ꯌꯥꯝ ꯐꯠꯇ꯭ꯔꯦ ꯆꯨꯝꯃꯦꯀꯣ ꯑꯗꯨꯒ ꯑꯩꯈꯣꯏꯒꯤ ꯌꯥꯎꯁꯪꯁꯤꯃꯗꯤ ꯌꯥꯝ ꯅꯨꯡꯉꯥꯏꯔꯦ ꯇꯥꯎ ꯑꯩꯈꯣꯏ ꯉꯁꯥꯏ ꯍꯥꯏꯈꯤꯕꯗ ꯅꯪꯅ ꯂꯩꯁꯥꯕꯤꯅ ꯑꯗꯨ ꯁꯥꯎꯕ ꯈꯣꯠꯄ ꯄꯩꯁꯥ ꯄꯤꯗꯕꯒꯤ ꯒꯥꯔꯤ ꯁꯣꯡꯕꯅꯤꯕ ꯑꯗꯨꯒꯨꯝꯝꯕꯗꯤ ꯌꯥꯝ ꯅꯨꯡꯉꯥꯏꯔꯦ ꯑꯩ ꯋꯥꯈꯜꯗ ꯋꯥꯈꯣꯏ ꯑꯗꯨꯒ ꯑꯩꯉꯣꯟꯗ ꯑꯩ ꯑꯩꯒꯤ ꯑꯣꯏꯅꯗꯤ ꯈ꯭ꯋꯥꯏꯗꯒꯤ ꯒꯤ ꯅꯨꯡꯉꯥꯏꯕ ꯀꯨꯝꯍꯩ ꯍꯥꯏꯕ ꯍꯥꯏ ꯇꯥꯔꯗꯤ ꯈ꯭ꯋꯥꯏꯗꯒꯤ ꯍꯥꯏꯕ ꯑꯃꯗꯤ ꯂꯩꯇꯦ ꯑꯗꯨꯕꯨ ꯑꯩꯒꯤ ꯄꯥꯝꯖꯕ ꯑꯃꯅꯤꯇꯪ ꯈꯟꯕ ꯍꯥꯏ ꯇꯥꯔꯗꯤ ꯅꯤꯡꯉꯣꯜ ꯆꯥꯛꯀꯧꯕꯗꯨꯅ ꯃꯥꯒꯤ ꯅꯤꯡꯅꯤꯉꯣꯜ ꯆꯥꯛꯀꯧꯕꯅ ꯄꯤꯔꯤꯕ ꯄꯥꯎꯖꯦꯜ ꯍꯥꯏꯇꯥꯥꯔꯦ ꯃꯕꯨꯡ ꯃꯧꯄ꯭ ꯁꯤꯅ ꯌꯥꯝꯅ ꯀꯩꯅꯣ ꯇꯧꯋꯦ ꯁꯤꯃꯗꯤ ꯑꯩꯒꯤ ꯈ꯭ꯋꯥꯏꯗꯒꯤ ꯄꯥꯝꯖꯕ ꯀꯨꯝꯍꯩꯁꯤꯡꯒꯤ ꯃꯔꯛꯇ ꯑꯃꯗꯤ ꯑꯣꯏꯔꯦ ꯑꯗꯨꯒ ꯌꯥꯎꯁꯪꯁꯨ ꯑꯗꯨꯝ ꯄꯥꯝꯃꯦ ꯂꯣꯏꯅꯗꯤ ꯄꯥꯝꯃꯦ ꯑꯩ ꯈ꯭ꯋꯥꯏꯗꯒꯤ ꯍꯦꯟꯅ ꯄꯥꯝꯖꯕꯗ ꯑꯃꯈꯛꯀꯤ ꯅꯠꯇꯗ ꯑꯅꯤ ꯑ ꯍꯥꯏꯇꯥꯔꯦ ꯆꯥꯛꯀꯧꯕ ꯑꯃ ꯌꯥꯝ ꯄꯥꯝꯖꯔꯦ ꯆꯩꯔꯥꯎꯕ ꯑꯃ ꯄꯥꯝꯖꯔꯦ ꯑꯩꯒꯤꯗꯤ ꯏꯇꯥꯎꯕ ꯃꯤ ꯑꯣꯏꯅꯁꯨ ꯜ ꯇ ꯑ ꯁꯨꯃꯥꯏꯅ ꯂꯩꯔꯦ ꯇꯥꯎ ꯐꯔꯦ ꯉꯁꯤꯒꯤꯗꯤ ꯀꯨꯝꯍꯩ ꯍꯔꯥꯎꯒꯤ ꯋꯥꯔꯤꯗꯤ ꯁ꯭ꯋꯥꯏꯗ ꯂꯣꯏꯁꯤꯜꯂꯒꯦ ꯅꯣꯡꯃ ꯐꯖꯅ ꯑꯃꯨꯛ ꯁꯥꯟꯅꯔꯁꯤꯦ ꯇꯥꯎ
ꯍꯣꯏ ꯁꯥꯟꯅꯔꯁꯤ ꯇꯣ
ꯀꯥꯏꯅ ꯑꯁꯤ ꯇ
ꯍꯣꯏ